ꯑꯣ
ꯑꯄ꯭ꯔꯣ
ꯑꯥ ꯇꯥꯌꯦ ꯇꯥꯌꯦ
ꯑꯣ ꯀꯩꯗꯧꯔꯤꯅꯣ
ꯑꯩꯁꯦ ꯊꯕꯛ ꯑꯃ ꯇꯧꯒꯦꯅ ꯁꯨꯝ ꯇꯧꯔꯝꯕ
ꯑꯣ ꯑꯁ ꯑꯗꯨꯗꯤ ꯀꯩꯅꯣ ꯇꯧꯕꯁꯤꯕꯨ ꯑꯅꯥ ꯑꯌꯦꯛꯇꯤ ꯌꯥꯎꯗꯦꯀꯣ
ꯑꯅꯥ ꯑꯌꯦꯛ ꯌꯥꯎꯗꯦ ꯑꯗꯨꯝ ꯏꯁꯥ ꯏꯎ ꯐꯅ ꯃꯌꯥꯝ ꯃꯌꯥꯝ ꯄꯨꯂꯞ ꯃꯁꯥ ꯃꯌꯥꯝ ꯌꯥꯝ ꯐꯅ ꯂꯩꯔꯤ
ꯑꯗꯨ ꯅꯣꯏꯒꯤꯁꯨ ꯁꯨꯇꯤꯁꯤ ꯂꯩꯈ꯭ꯔꯦꯅ ꯍꯥꯏ ꯑꯗꯨꯃꯥꯏꯅ ꯅꯪꯁꯤ ꯀ꯭ꯂꯥꯁ ꯅꯨꯡꯁꯤ ꯆꯠꯇ꯭ꯔꯕ ꯍꯧꯖꯤꯛꯀꯥꯟꯁꯦ
ꯆꯠꯇ꯭ꯔꯦ ꯑꯗꯨꯝ ꯁꯨꯇꯤ ꯂꯩꯈ꯭ꯔꯕꯅꯤꯅ ꯀ꯭ꯂꯥꯁꯇꯤ ꯀ꯭ꯂꯥꯁ ꯇꯧꯗ꯭ꯔꯦꯕꯀꯣ ꯑꯗꯨꯗꯨꯅ ꯆꯠꯇ꯭ꯔꯦ ꯂꯣꯏꯔꯛꯑꯒ ꯑꯦꯛꯖꯥꯝ ꯁꯨꯇꯤꯁꯦ ꯍꯦꯛ ꯀꯥꯔꯛꯄꯒ ꯑꯦꯛꯖꯥꯝꯕꯨꯗꯤ ꯑꯃꯨꯛ ꯂꯥꯛꯑꯅꯤ ꯑꯗꯨꯅ ꯌꯨꯝꯗ ꯂꯥꯏꯔꯤꯛ ꯄꯥꯔꯣꯏꯅ ꯊꯥꯔꯛꯄ ꯁꯨꯇꯤꯒ ꯆꯞ ꯃꯥꯟꯅꯔꯦ ꯤ ꯅꯠꯇꯕꯩ ꯇꯥꯏꯞꯇ ꯋꯥꯏ ꯏꯁꯥꯡ ꯁꯪꯗꯕꯤꯗꯣ ꯏꯁꯥꯗꯣ ꯑꯗꯨꯃꯥꯏꯅ ꯇꯧ ꯂꯩꯔꯦ ꯀꯩꯗꯧꯔꯝꯃꯤꯅꯣ
ꯍꯣꯏ ꯃꯥꯅꯤꯅꯦ ꯇꯧꯔꯤꯁꯤ ꯍꯥꯏꯗꯤ ꯀꯔꯤꯒꯨꯝꯕ ꯍꯥꯏꯗꯤ ꯀꯩꯅꯣꯁꯤ ꯂꯣꯏꯔꯒ ꯑꯦꯛꯖꯥꯝꯁꯤ ꯂꯣꯏꯊꯣꯛꯑꯒ ꯁꯨꯇꯤꯁꯤ ꯊꯥꯕ ꯑꯣꯏꯇꯥꯥꯔꯒꯗꯤ ꯁꯨꯇꯤꯒꯤ ꯅꯨꯡꯉꯥꯏꯕ ꯍꯥꯏꯗꯣ ꯐꯪꯒꯗꯕꯅꯤ ꯑꯗꯣ ꯑꯃꯨꯛ ꯁꯨꯇꯤ ꯀꯥꯔꯛꯄꯒ ꯀꯩꯅꯣ ꯇꯧꯒꯅꯤ ꯑꯃꯨꯛ ꯑꯦꯛꯖꯥꯝ ꯑꯃꯨꯛ ꯊꯥꯗꯣꯏꯅꯤꯅ ꯁꯨꯇꯤꯁꯤ ꯁꯤ ꯅꯨꯡꯉꯥꯏꯐꯝ ꯈꯪꯗꯕ ꯍꯥꯏꯗꯣ ꯑꯣꯏꯔꯅꯤꯅꯦ ꯇꯧꯔꯤꯁꯦ ꯑꯗꯨ ꯅꯣꯏꯒꯤ ꯀꯩꯅꯣꯁꯤꯗꯤ ꯁꯨꯇꯤꯁꯤꯗꯤ ꯅꯨꯃꯤꯠ ꯀꯌꯥꯅꯤ ꯊꯥꯔꯤꯕꯅꯣ
ꯁꯨꯇꯤꯁꯦ ꯅꯨꯃꯤꯠ ꯀꯨꯟꯅꯤꯃꯨꯛ ꯑꯣꯏꯔꯝꯗꯣꯏ ꯃꯥꯜꯂꯦ ꯑꯗꯨꯝ ꯍꯣꯏ ꯍꯥꯏꯗꯤ ꯑꯩꯈꯣꯏ ꯁꯨꯇꯤ ꯊꯥꯔꯤꯁꯦ ꯍꯣꯏ ꯄꯩꯈꯥꯗꯣ ꯂꯣꯏꯔꯒ ꯊꯥꯔꯝꯕ ꯑꯣꯏꯔꯗꯤ ꯌꯥꯝ ꯅꯨꯡꯉꯥꯏꯗꯧꯕꯗꯣ ꯑꯗꯨꯝ ꯃꯃꯥꯡꯗꯒꯤꯅꯦ ꯁꯨꯇꯤ ꯊꯥꯕꯁꯦ ꯂꯣꯏ ꯍꯥꯏꯗꯤ ꯀꯥꯔꯛꯄ ꯀꯥꯟꯗ ꯌꯥꯝꯅ ꯌꯥꯡꯅ ꯋꯥꯈꯜ ꯌꯥꯡꯅ ꯀꯥꯔꯛꯀꯗꯕꯗꯣ ꯑꯗꯨ ꯑꯃꯐ ꯑꯣꯏꯗ꯭ꯔꯦ ꯍꯥꯏꯕ ꯑꯗꯨꯝ ꯄꯩꯈꯥ ꯅꯜꯂꯒꯨꯝꯕ ꯊꯥꯒꯤꯒꯨꯝꯕ ꯑꯗꯨꯃꯥꯏꯅ ꯑꯗꯨꯝ ꯇꯧꯕꯒꯤꯅꯦꯀꯣ ꯌꯥꯝ ꯁꯥꯎꯅꯤꯡꯕꯤꯗꯣ ꯑꯣꯏꯔꯦ ꯍꯥꯏꯗꯤ ꯅꯨꯡꯉꯥꯏꯕ ꯈꯪꯗꯕꯤꯗꯣ ꯑꯗꯨ ꯑꯣꯏꯔꯦ ꯍꯥꯏꯕ
ꯍꯣꯏ ꯑꯩꯅ ꯇꯥꯕꯗ ꯑꯇꯣꯞꯄ ꯗꯤꯄꯥꯔꯠꯃꯦꯟ ꯈꯔꯒꯤꯗꯤ ꯑꯇꯣꯞꯄ ꯃꯈꯩ ꯈꯔꯒꯤꯗꯤ ꯄꯩꯈꯥꯁꯦ ꯂꯣꯏꯔꯒ ꯁꯨꯇꯤꯁꯦ ꯑꯗꯨꯃꯥꯏꯅ ꯄꯤ ꯈꯣꯠꯂꯦꯅꯁꯨ ꯍꯥꯏ ꯇꯧꯔꯤꯁꯦ ꯑꯗꯨ ꯈꯪꯗꯦꯅꯦ ꯃꯣꯏ ꯀ꯭ꯂꯥꯁ ꯀ꯭ꯂꯥꯁ ꯃꯥꯟꯅꯗꯕꯒꯤ ꯃꯇꯨꯡ ꯏ ꯃꯇꯨꯡꯏꯟꯅ ꯑꯍꯥꯟ ꯑ ꯀꯣꯟ ꯇꯧꯅꯔꯤꯕ꯭ꯔꯥ ꯍꯥꯏꯗꯨꯗꯤ ꯑꯗꯨꯃꯥꯏꯅ ꯑꯔꯣꯏꯕ ꯑꯩꯈꯣꯏꯒꯤ ꯑꯔꯣꯏꯕ ꯆꯍꯤꯗ ꯇꯝꯃꯤꯕ ꯀ꯭ꯂꯥꯁ ꯃꯈꯩꯒꯤꯗꯤ ꯃꯣꯏꯒꯤꯗꯤ ꯄꯩꯈꯥꯁꯦ ꯂꯣꯏꯅ ꯂꯣꯏꯈ꯭ꯔꯕ ꯃꯥꯜꯂꯤꯀꯣ
ꯂꯣꯏꯈ꯭ꯔꯦ ꯃꯣꯏꯒꯤꯗꯤ ꯍꯣꯏ ꯗꯤꯄꯥꯔꯠꯃꯦꯟ ꯑꯇꯣꯞꯄ ꯃꯈꯩꯒꯤ ꯍꯧꯖꯤꯛ ꯁꯨꯇꯤ ꯊꯥꯗ꯭ꯔꯤꯉꯩ ꯃꯃꯥꯡꯗꯅꯦꯀꯣ ꯁꯤꯀꯥ ꯂꯣꯏꯈꯤꯕꯁꯨ ꯌꯥꯎꯔꯦ ꯃꯣꯏꯗꯤ ꯋꯥ ꯁꯪꯉꯝꯃꯅꯤ ꯌꯥꯝ ꯅꯨꯡꯉꯥꯏꯅ ꯂꯩꯔꯝꯗꯣꯏꯅꯦ
ꯑꯗꯨꯃꯥꯏꯅ ꯈꯜꯂꯣꯅꯗ ꯅꯪꯒꯤꯁꯨ ꯅꯪꯅ ꯍꯥꯏꯕꯗꯣ ꯍꯧꯖꯤꯛꯀꯤ ꯁꯨꯇꯤꯁꯤꯗꯤ ꯅꯨꯡꯉꯥꯏꯐꯝꯁꯦ ꯑꯩꯈꯣꯏꯒꯤ ꯈꯪꯕꯨꯗꯤ ꯈꯪꯗ꯭ꯔꯦ ꯍꯣꯏ ꯑꯗꯨꯕꯨꯗꯤ ꯆꯨꯝꯕꯨꯗꯤ ꯆꯨꯝꯃꯦ ꯑꯗꯨꯏꯁꯨ ꯅꯪꯒꯤ ꯂꯥꯏꯔꯤꯛ ꯄꯥꯕꯒꯤ ꯃꯇꯝꯗꯣ ꯍꯦꯟꯅ ꯐꯪꯉꯤꯅꯦꯅ ꯍꯥꯏꯔꯒ ꯑꯗꯨꯃꯥꯏꯅ ꯈꯜꯂꯒ ꯂꯥꯏꯔꯤꯛꯇꯨ ꯑꯣꯏꯅ ꯄꯥꯊꯣꯛꯑ ꯇꯧꯔꯨꯁꯦ ꯑꯗꯣ ꯉꯁꯤꯒꯤꯗꯤ ꯂꯥꯏꯔꯤꯛ ꯄꯥꯔꯕ꯭ꯔꯣ
ꯉꯁꯤꯒꯤ ꯄꯥꯈ꯭ꯔꯦ ꯑꯌꯨꯛꯇꯗꯤ ꯄꯥꯕ ꯉꯝꯍꯧꯗ꯭ꯔꯦꯕꯀꯣ ꯍꯥꯏꯗꯤ ꯑꯩꯁꯦ ꯍꯧꯒꯠꯂꯛꯄ ꯀꯥꯟꯗ ꯈꯤꯇꯪ ꯊꯦꯡꯗꯣꯛꯈ꯭ꯔꯕ ꯍꯥꯏꯇꯥꯔꯦꯀꯣ ꯆꯦꯡꯒꯤꯗꯨꯅ ꯑꯗꯨꯝ ꯊꯕꯛ ꯀꯩꯀꯥ ꯍꯥꯏꯗꯤ ꯏꯃꯨꯡꯒꯤ ꯊꯕꯛ ꯀꯩꯀꯥ ꯂꯣꯏꯁꯟꯖꯤꯟ ꯀꯥꯟꯗꯅꯦ ꯄꯥꯕꯗꯣ ꯅꯪꯍꯧꯗ꯭ꯔꯦ ꯑꯗꯨꯅ ꯁꯥꯒꯠꯂꯛꯄꯒꯤ ꯄꯥꯕꯁꯨ ꯄꯥꯅꯤꯡꯗꯕꯤꯗꯣ ꯑꯗꯨꯅ ꯎ ꯁ꯭ꯋꯥꯏꯗ ꯅꯣꯡ ꯍꯥꯏꯐꯦꯠ ꯃꯪꯉꯦꯕꯀꯣ ꯑꯗꯨꯗꯤ ꯑꯗꯨꯗꯨꯅ ꯈꯔ ꯏꯪꯊꯔꯛꯏꯀꯥꯟꯗꯨꯗ ꯑꯣꯏꯅ ꯉꯁꯥꯏ ꯉꯥꯏꯍꯥꯛ ꯄꯥꯈ꯭ꯔꯦ
ꯑꯣꯏ ꯑꯗꯨꯗꯤ ꯑꯗꯨꯝ ꯄꯥꯅꯤꯡꯕ ꯀꯥꯟꯗꯨꯗ ꯐꯖꯅ ꯉꯍꯥꯛꯇꯪ ꯉꯥꯏꯥꯛꯇꯪ ꯄꯥꯊꯣꯛꯑꯗꯤ ꯀꯩꯁꯨ ꯌꯥꯝꯅ ꯍꯥꯏꯗꯤ ꯅꯣꯡꯃꯒꯤ ꯄꯨꯡ ꯅꯤꯄꯥꯟ ꯄꯥꯗ꯭ꯔꯗꯤ ꯌꯥꯗꯦ ꯍꯥꯏꯕꯗꯨ ꯂꯩꯇꯕꯅꯤꯅ ꯀꯩꯁꯨꯗꯤ ꯀꯥꯏꯗꯦꯗ ꯑꯗꯨꯕꯨꯗꯤ ꯇꯧꯔꯤꯁꯦ ꯑꯗꯨ ꯅꯣꯏꯒꯤꯗꯤ ꯁꯕꯖꯤꯛꯁꯤ ꯀꯌꯥ ꯇꯝꯒꯦ
ꯁꯕꯖꯦꯛꯁꯦ ꯑꯩꯈꯣꯏꯒꯤꯁꯦ ꯄꯨꯟꯅ ꯇꯔꯨꯛꯀꯨꯝꯕ ꯑꯣꯏꯗꯣꯏꯅꯦ ꯑꯃ ꯊꯤꯑꯣꯣꯔꯤꯗꯗꯤ ꯌꯥꯝꯗꯦꯕꯀꯣ ꯄ꯭ꯔꯦꯛꯇꯤꯀꯦꯜ ꯑꯣ ꯊꯤꯌꯣꯔꯤꯗꯅ ꯌꯥꯝꯃꯕ ꯑꯗꯨꯒ ꯄ꯭ꯔꯦꯛꯇꯤꯀꯦꯜꯗꯤ ꯑꯅꯤ ꯄ꯭ꯔꯦꯛꯇꯤꯀꯦꯜ ꯑꯅꯤ ꯑꯣꯏꯗꯣꯏꯕ ꯊꯤꯑꯣꯣꯔꯤ ꯃꯔꯤꯒꯨꯝꯕ ꯑꯣꯏꯔꯒ ꯑꯗꯨꯃꯥꯏꯅ ꯑꯣꯏꯌꯦ ꯇꯔꯨꯛ ꯑꯣꯏꯗꯣꯏꯕ
ꯑꯗꯨꯗꯤ ꯅꯣꯏꯒꯤ ꯁꯕꯖꯦꯛꯛꯇꯨꯁꯨ ꯌꯥꯝꯅ ꯌꯥꯝꯕ ꯑꯣꯏꯀꯣ ꯍꯥꯏꯗꯤ ꯀꯅꯥ ꯀꯅꯥꯒꯨꯝꯕ ꯈꯔꯗꯤ ꯄ꯭ꯔꯦꯛꯇꯤꯀꯦꯜ ꯑꯅꯤ ꯈꯛꯇ ꯑꯣꯏꯕꯁꯨ ꯌꯥꯎꯋꯤ ꯑꯗꯒꯤ ꯄ꯭ꯔꯦꯛꯇꯤꯀꯦꯜ ꯁꯨꯛꯌꯥꯎ ꯌꯥꯎꯔꯛꯇꯕꯁꯨ ꯌꯥꯎꯋꯤ ꯑꯗꯨ ꯅꯣꯏꯒꯤꯗꯤ ꯊꯤꯑꯣꯔꯤꯒꯤ ꯁꯞꯖꯦꯛꯁꯤꯁꯨ ꯌꯥꯝꯅ ꯌꯥꯝꯃꯤ ꯄ꯭ꯔꯦꯛꯇꯤꯀꯦꯜꯒꯤ ꯁꯕꯖꯦꯛꯁꯤꯁꯨ ꯌꯥꯝꯅ ꯌꯥꯝꯕꯅꯤꯅ ꯅꯣꯏꯗꯤ ꯈꯔ ꯂꯥꯏꯔꯤꯛ ꯄꯥꯕꯗ ꯌꯥꯝ ꯐꯖꯅ ꯄꯥꯗ꯭ꯔꯗꯤ ꯌꯥꯔꯔꯣꯏꯀꯣ
ꯍꯣꯏ ꯍꯥꯏ ꯑꯗꯨ ꯌꯥꯔꯔꯣꯏꯗꯣꯏꯅꯦ ꯑꯗꯨꯗꯨꯅ ꯌꯥꯔꯤꯈꯩ ꯂꯣꯏ ꯅꯥꯏꯗ꯭ꯔꯦ ꯑꯗꯣ ꯂꯥꯏꯔꯤꯛꯁꯦ ꯑꯗꯨ ꯇꯧ ꯂꯩꯔꯦ ꯍꯥꯏꯕ ꯍꯥꯏꯗꯤ ꯂꯣꯏꯁꯟꯐꯝ ꯑꯃ ꯈꯪꯗꯕꯤꯗꯣ ꯁꯤꯁꯦ ꯁꯤꯁꯦ ꯁꯤ ꯑꯣꯖꯥꯁꯤꯡꯃꯒꯤ ꯂꯣꯏꯁꯤꯟꯈ꯭ꯔꯒꯦ ꯍꯥꯏꯅ ꯈꯜꯂ ꯀꯥꯟꯗ ꯑꯃꯨꯛ ꯄꯥꯅꯕ ꯑꯃꯨꯛ ꯊꯣꯛꯂꯛꯄꯗꯣ ꯍꯥꯡꯗꯣꯛꯑ ꯌꯦꯡꯉꯨꯔꯗꯤ ꯑꯗꯨꯗꯨꯅ ꯀꯣꯛꯁꯦ ꯉꯥꯎ ꯂꯩꯔꯦꯕ ꯂꯣꯏꯁꯤꯟꯕ ꯑꯃꯐꯥꯎ ꯈꯪꯗ ꯂꯩꯔꯦ ꯇꯧꯔꯤꯁꯦ ꯑꯗꯒꯤ ꯄ꯭ꯔꯦꯛꯇꯤꯀꯦꯜꯗꯨꯁꯨ ꯁꯨꯝ ꯁꯨꯇꯤ ꯑꯣꯏꯔꯤꯡꯀꯥꯟꯗ ꯌꯦꯡꯍꯧꯗꯧꯁꯦ ꯑꯩꯈꯣꯏ ꯕꯨꯛꯇꯣ ꯑꯗꯨꯩꯗꯣ ꯃꯣꯏꯅ ꯆꯦꯛ ꯇꯧꯅꯦꯅ ꯑꯃꯨꯛ ꯂꯧꯁꯟꯈ꯭ꯔꯦꯕ ꯑꯣꯖꯥꯅ ꯑꯗꯨꯗꯣ ꯄꯤꯊꯣꯔꯛꯄꯁꯨ ꯄꯤꯊꯣꯔꯛꯇꯗ ꯑꯗꯨꯝ ꯇꯧ ꯂꯩꯔꯦ ꯍꯥꯏꯗꯤ ꯑꯇꯩ ꯑꯣꯖꯥꯈꯩꯗꯤꯅꯦꯀꯣ ꯀꯩꯅꯣ ꯇꯧꯔꯣ ꯀ꯭ꯂꯥꯁꯇ ꯇꯦꯁ ꯃꯆꯥ ꯃꯆꯥꯒꯨꯝꯕ ꯇꯧꯕ ꯑꯣꯏꯔꯣ ꯁꯠ ꯁꯠꯀꯦꯗꯣ ꯌꯦꯡꯉꯒ ꯄꯤꯊꯣꯔꯛꯑꯦꯕ ꯍꯧꯖꯤꯛꯀꯤ ꯆꯆꯥꯁꯤꯗꯤꯅꯦ ꯀꯩꯗꯧꯔꯤꯗꯣ ꯈꯪꯗꯦ ꯑꯗꯨꯝ ꯊꯝꯖꯤꯜꯂꯒ ꯂꯩꯗꯣꯏꯅꯦ ꯑꯗꯨꯗꯨꯒ ꯃꯥꯅ ꯑꯁꯣꯏꯕꯗꯣ ꯁꯦꯝꯗꯣꯔꯛꯄ꯭ꯔꯥꯁꯨ ꯁꯦꯝꯗꯣꯔꯛꯑꯣꯏꯗꯣꯏꯕ ꯑꯗꯨ ꯃꯥꯏꯊꯣꯛꯄ ꯑꯃ ꯇꯧꯔꯒ ꯃꯤ ꯑꯃꯒꯤ ꯌꯦꯡꯈ꯭ꯔꯗꯤ ꯑꯃꯒꯤ ꯌꯦꯡꯗ꯭ꯔꯁꯨ ꯁꯤꯟꯅꯔꯦ ꯍꯥꯏꯅ ꯂꯣꯏꯅ ꯈꯟꯕꯗꯣ ꯑꯗꯨꯃꯥꯏꯅ ꯇꯧꯔ ꯂꯩ ꯍꯥꯏꯕ ꯃꯥꯏ ꯀꯊꯗ
ꯑꯣ ꯑꯗꯨꯗꯤ ꯑꯣꯖꯥꯅꯁꯨ ꯃꯥꯅꯁꯨ ꯈꯔ ꯊꯦꯡꯅꯕ ꯃꯥꯅꯁꯨ ꯈꯪꯕ ꯈꯣꯠꯄ ꯈꯔ ꯂꯩꯔꯝꯒꯅꯤ ꯍꯣꯏ ꯑꯗꯨ ꯑꯣꯖꯥ ꯑꯗꯨꯒꯤꯅ ꯇꯣꯉꯥꯟꯅ ꯊꯝꯈ꯭ꯔꯁꯨ ꯑꯇꯣꯞꯄ ꯄꯤꯊꯣꯛꯂꯛꯄ ꯃꯈꯩꯗꯨꯗꯤ ꯐꯖꯅ ꯍꯥꯟꯅ ꯍꯦꯛ ꯄꯥꯊꯣꯛꯑ ꯄꯨꯣꯂꯝ ꯅꯨꯡꯗ ꯄꯥꯁꯤꯟꯕ ꯌꯥꯕ ꯃꯈꯩꯗꯨꯗꯤ ꯐꯖꯅ ꯄꯥꯊꯣꯛꯑꯒ ꯂꯣꯏꯊꯣꯛꯑ ꯊꯝꯃꯣ ꯑꯗꯨ ꯍꯌꯦꯡ ꯑꯇꯩ ꯃꯈꯩꯗꯨ ꯄꯨꯜꯂꯞ ꯂꯣꯏꯈ꯭ꯔꯦ ꯍꯥꯏ ꯇꯥꯔꯒꯗꯤ ꯑꯃꯗꯨ ꯈꯛꯇꯪ ꯉꯥꯏꯕ ꯑꯣꯏꯇꯥꯥꯔꯒꯗꯤ ꯅꯉꯣꯟꯗꯁꯨ ꯅꯨꯡꯉꯥꯏꯕ ꯍꯥꯏꯕꯗꯨ ꯑꯣꯏꯔꯦꯗꯅ ꯑꯗꯨꯅ ꯄꯤꯔꯛꯇꯕ ꯑꯃꯒꯤꯗꯤ ꯈꯜꯂꯨꯔꯒ ꯃꯊꯥꯗꯣ ꯁꯥꯔꯨꯔꯅꯨ ꯇꯧꯔꯤꯁꯦ ꯑꯗꯨꯗꯤ ꯅꯣꯏ ꯄꯩꯈꯥꯗꯤ ꯅꯨꯃꯤꯠ ꯀꯌꯥꯅꯤ
ꯀꯩꯈꯥ ꯅꯨꯃꯤꯠ ꯑꯥ ꯇꯥꯏꯝ ꯇꯦꯕꯜ ꯊꯣꯛꯈ꯭ꯔꯕꯅꯦ ꯑꯩꯁꯦ ꯑꯗꯨ ꯇꯥꯏꯝ ꯇꯦꯕꯜꯗꯣ ꯐꯖꯅ ꯅꯍꯥꯟꯗꯤ ꯌꯦꯡꯈ꯭ꯔꯕꯅꯦꯕꯀꯣ ꯑꯗꯨꯁꯨ ꯑꯃꯨꯛꯀ ꯀꯥꯎꯈ꯭ꯔꯦ ꯇꯥꯡ ꯇꯔꯨꯛ ꯇꯥꯡ ꯀꯌꯥꯗꯩꯅꯣ ꯇꯥꯡ ꯀꯌꯥꯗꯩꯅꯣꯝꯗꯤ ꯍꯧꯦ ꯈꯤꯕꯅꯦꯕ ꯑꯗꯨꯗꯨꯒꯅꯦ ꯂꯣꯏꯕꯗꯣ ꯑꯩ ꯐꯖꯅ ꯌꯦꯡꯍꯧꯗ꯭ꯔꯦ ꯑꯦꯛꯖꯥꯝꯒꯤ ꯎꯈꯤꯕꯗ ꯑꯩ ꯀꯣꯛ ꯉꯥꯎꯈ꯭ꯔꯕꯩ
ꯑꯗꯨ ꯑꯩꯈꯣꯏꯒꯤ ꯁꯨꯝ ꯁꯥꯇ꯭ꯔ ꯑꯣꯏꯕꯒꯤ ꯄꯨꯟꯁꯤꯁꯤꯗ ꯆꯠꯅꯕꯤ ꯑꯃ ꯑꯣꯏꯅ ꯑꯩꯈꯣꯏꯒꯤ ꯁꯨꯝ ꯑꯍꯟ ꯃꯈꯩ ꯂꯣꯏꯈꯤꯕ ꯀꯥꯟꯁꯤꯗ ꯑꯩꯈꯣꯏꯒꯤ ꯐꯤꯌꯥꯔꯋꯦꯜ ꯇꯧꯕ ꯍꯥꯏꯔꯒ ꯃꯣꯏꯒꯤ ꯊꯣꯛꯑꯝꯗꯥꯏꯁꯤꯗ ꯑꯩꯈꯣꯏ ꯅꯨꯡꯁꯤ ꯆꯥꯟꯅꯕꯒꯤ ꯑꯣꯏꯕ ꯑꯗꯨꯃꯥꯏꯅ ꯃꯣꯏꯒꯤ ꯄ꯭ꯔꯣꯒꯥ꯭ꯔꯥꯝ ꯈꯔ ꯁꯤꯟꯕꯤꯕ ꯈꯣꯠꯄꯤꯕ ꯑꯗꯨꯃꯥꯏꯅ ꯇꯧꯋꯤꯗꯅ ꯑꯗꯨ ꯅꯣꯏꯒꯤꯗꯤ ꯇꯧꯈ꯭ꯔꯕꯣ ꯑꯗꯨ ꯂꯣꯏꯈ꯭ꯔꯕꯣ ꯅꯠꯇ꯭ꯔꯒ ꯇꯧꯗꯣꯔꯤꯕ꯭ꯔꯣ
ꯇꯧꯗ꯭ꯔꯤ ꯇꯧꯗꯣꯏꯅꯦ ꯇꯧꯕꯁꯦ ꯎ ꯑꯩꯈꯣꯏꯁꯨ ꯑꯦꯛꯖꯥꯝꯁꯦ ꯂꯣꯏꯔꯒ ꯇꯧꯗꯣꯏ ꯃꯥꯜꯂꯦ ꯍꯥꯏꯗꯤ ꯑꯩꯈꯣꯏꯅ ꯃꯣꯏꯒꯤ ꯃꯣꯏꯗꯤ ꯂꯣꯏꯈ꯭ꯔꯦꯗꯅ ꯑꯗ ꯃꯣꯏ ꯍꯧꯖꯤꯛ ꯇꯧꯒꯦ ꯍꯥꯏꯔꯁꯨ ꯑꯩꯈꯣꯏꯗꯤ ꯑꯦꯛꯖꯥꯝ ꯑꯃꯨꯛ ꯂꯩꯕꯅꯤꯅꯅꯦ ꯑꯩꯈꯣꯏꯗꯁꯨ ꯆꯔꯥꯡꯅꯔꯅꯤꯅ ꯈꯣꯟꯅ ꯇꯧꯔꯁꯦꯅ ꯑꯩꯈꯣꯏꯒꯤ ꯑꯩꯅ ꯍꯥꯏꯅꯔꯦ ꯑꯗꯨꯒ ꯇꯧꯔꯅꯤ ꯇꯧꯗꯤ ꯇꯧꯗ꯭ꯔꯤ
ꯍꯣꯏ ꯃꯥꯅꯦ ꯑꯗꯨ ꯂꯣꯏꯔꯒ ꯇꯧꯕꯅꯁꯨ ꯐꯔꯦ ꯍꯥꯏꯕ ꯅꯠꯇ꯭ꯔꯒꯗꯤ ꯍꯥꯏꯗꯤ ꯄ꯭ꯔꯣꯒꯥꯝ ꯁꯤꯟꯗꯣꯔꯤꯕꯁꯨ ꯅꯣꯏꯅ ꯑꯣꯏꯕꯅꯤꯅ ꯑꯗꯨꯃꯥꯏꯅ ꯅꯣꯏꯒꯤ ꯑꯃꯨꯛ ꯄꯩꯈꯥꯗꯨꯗ ꯁꯣꯏꯒꯅꯤꯗꯅ ꯃꯣꯏꯒꯤꯗꯤ ꯂꯣꯏꯈ꯭ꯔꯕꯅꯤꯅ ꯐꯔꯦ ꯑꯗꯣ ꯑꯗꯨꯝ ꯄꯥꯎ ꯐꯥꯎꯅꯔꯒ ꯑꯗꯨꯃꯥꯏꯅ ꯇꯧꯕꯗꯨꯅꯗꯤ ꯐꯔꯦ ꯑꯗꯨ ꯅꯪ ꯍꯥꯏꯗꯤ ꯃꯣꯏꯒꯤ ꯄ꯭ꯔꯣꯒ꯭ꯔꯥꯝꯒꯤꯗꯃꯛ ꯀꯔꯤ ꯀꯔꯤ ꯇꯧꯕꯤꯗꯣꯏꯅꯣ ꯍꯥꯏꯗꯤ ꯃꯣꯏꯒꯤ ꯀꯔꯤ ꯀꯔꯤ ꯊꯧꯔꯝ ꯎꯠꯄꯤꯗꯣꯏꯅꯣ
ꯀꯩꯁꯨ ꯊꯣꯏꯗꯣꯛꯄ ꯇꯧꯔꯣꯏꯗ ꯃꯌꯥꯝ ꯇꯧꯅꯔꯤꯗꯨꯅ ꯍꯥꯏꯗꯤ ꯃꯣꯏꯗꯣ ꯐꯖꯅ ꯍꯥꯏꯗꯤ ꯀꯥꯏꯅꯔꯝꯗꯥꯏ ꯑꯣꯏꯕꯅꯤꯅ ꯅꯨꯡꯁꯤꯅꯅ ꯑꯗꯨꯝ ꯀꯩꯅꯣ ꯄꯤꯕꯤꯈ꯭ꯔꯅꯤ ꯑꯗꯨꯒ ꯑꯗꯨꯃꯥꯏꯅ ꯑꯗꯨꯝ ꯂꯣꯏꯁꯤꯜꯂꯅꯤꯅ ꯀꯩꯁꯨ ꯊꯣꯏꯗꯣꯛꯄ ꯇꯧꯔꯣꯏ ꯑꯇꯣꯞ ꯑꯇꯣꯞꯄ
ꯑꯗꯨꯗꯤ ꯃꯣꯏꯒꯤ ꯑꯆꯝꯕ ꯈꯨꯗꯣꯜ ꯑꯃꯃꯝ ꯄꯤꯔꯒ ꯑꯗꯒꯤ ꯏꯁꯩ ꯅꯣꯡꯃꯥꯏ ꯈꯔ ꯇꯧꯔꯒ ꯑꯍꯥꯎꯕ ꯈꯔ ꯆꯥꯃꯤꯟꯅꯔꯒ ꯍꯥꯏꯗꯤ ꯑꯩꯈꯣꯏꯒꯤ ꯈꯤꯇꯪ ꯆꯝꯂꯞꯅ ꯑꯗꯨꯃꯥꯏꯅ ꯑꯗꯨꯝ ꯂꯩꯁꯤꯟꯕꯒꯤ ꯋꯥꯐꯝ ꯋꯥꯐꯝꯅꯤ ꯇꯧ ꯑꯗꯣ ꯑꯩꯅ ꯁꯨꯝ ꯒꯤꯁꯨꯝ ꯀꯩꯅꯣ ꯇꯧꯕꯗ ꯅꯪ ꯀꯈꯣꯏ ꯀꯩ ꯀꯩ ꯁꯥꯕ ꯍꯩꯕꯁꯨ ꯈꯣꯠꯄ ꯨ ꯃꯥꯜꯂꯦ ꯑꯗꯨ ꯅꯪ ꯖꯒꯣꯏ ꯀꯩꯀꯩꯗꯤ ꯁꯥꯔꯣꯏꯗ꯭ꯔꯣ ꯍꯟꯗꯛꯇꯤ
ꯖꯒꯣꯏꯁꯦ ꯇꯝꯗ꯭ꯔꯤꯌꯦ ꯁꯥꯗꯤ ꯁꯥ ꯁꯥꯁꯤꯅꯗꯤ ꯍꯥꯏꯅꯩꯌꯦꯕꯀꯣ ꯑꯗꯨꯗꯣ ꯐꯖꯅ ꯇꯝꯗ꯭ꯔꯤꯕ ꯇꯝꯕꯩ ꯃꯇꯝꯁꯦ ꯐꯪꯗꯣꯏꯔꯥ ꯐꯪꯉꯣꯏꯗꯣꯏꯔꯥ ꯈꯪꯗꯦ ꯍꯥꯏꯗꯤ ꯑꯩꯈꯣꯏꯅ ꯎꯝ ꯊꯝꯃꯤꯟꯅꯗꯣꯏꯁꯦ ꯏꯇꯣꯝꯇ ꯅꯠꯇꯦꯕꯀꯣ ꯏꯃꯥꯟꯅꯕꯤ ꯑꯃꯒ ꯁꯥꯃꯤꯟꯅꯁꯦꯅ ꯍꯥꯏꯅꯕꯅꯦꯕ ꯑꯗꯣ ꯃꯥꯁꯨ ꯃꯥꯒ ꯑꯩꯒꯁꯦ ꯌꯥꯝ ꯂꯥꯞꯅꯕ ꯑꯩꯅ ꯃꯣꯏ ꯃꯅꯥꯛꯇꯥꯗ꯭ꯔꯕ ꯑꯣꯏꯔꯗꯤ ꯑꯗꯨꯝ ꯍꯥꯏꯗꯤ ꯁꯤ ꯃꯇꯝꯁꯦ ꯁꯪꯉꯦ ꯍꯥꯏꯔꯒ ꯏꯕꯥꯅꯤ ꯑꯗꯨꯝ ꯁꯥꯕ ꯌꯥꯗꯧꯗꯣ ꯑꯗꯨꯁꯨ ꯑꯣꯏꯗ꯭ꯔꯦ ꯑꯗꯨꯅ ꯇꯝꯕꯩ ꯃꯇꯝꯁꯦ ꯈꯪꯗꯦ ꯑꯦꯛꯖꯥꯝ ꯍꯦꯛ ꯂꯣꯏꯕꯒ ꯇꯧꯒꯦ ꯍꯥꯏꯔꯗꯤ ꯃꯊꯪꯁꯦ ꯐꯪꯉꯣꯏꯗꯣꯏꯅꯦꯕ ꯑꯗꯨꯅ ꯐꯔꯛꯇꯤ ꯈꯔ ꯇꯥꯔꯅꯤ
ꯑꯗꯨ ꯑꯣꯏꯔꯒ ꯑꯗꯨꯃꯥꯏꯅ ꯄꯨꯟꯅ ꯍꯥꯏꯗꯤ ꯇꯧꯃꯤꯟꯅꯗꯕ ꯌꯥꯗꯕ ꯑꯣꯏꯔꯗꯤ ꯐꯥꯔꯛꯅꯤꯅꯦ ꯇꯧꯔꯤꯁꯦ ꯑꯗꯨ ꯑꯣꯏꯔꯗꯤ ꯏꯁꯥ ꯏꯁꯥꯒꯤ ꯑꯃꯃꯝꯇꯣ ꯁꯥꯟꯅꯔꯣꯗꯅ ꯖꯒꯣꯏꯗꯣ ꯍꯥꯏꯗꯤ ꯏꯁꯥ ꯏꯁꯥꯒꯤꯗꯨ ꯁꯥꯟꯅ ꯑꯣꯏꯇꯥꯔꯒꯗꯤ ꯇꯧꯔꯤꯕ ꯏꯁꯇꯦꯞꯇꯣ ꯁꯨꯝꯕ ꯂꯥꯟꯕ ꯍꯥꯏꯕ ꯑꯃꯁꯨ ꯂꯩꯇ꯭ꯔꯦ ꯏꯊꯟꯗ ꯁꯥꯔꯤ ꯗꯤ ꯑꯩꯅ ꯁꯥꯅꯤꯡꯕ ꯃꯑꯣꯡꯗ ꯑꯗꯨꯝ ꯁꯥꯕꯗꯨ ꯌꯥꯔꯕꯅꯤꯅ ꯑꯗꯨꯃꯥꯏꯅ ꯇꯧꯔꯣꯅ ꯑꯗꯨꯗꯤ ꯑꯗꯨ ꯏꯁꯩ ꯁꯛꯄꯗꯤ ꯍꯩꯇꯕ꯭ꯔꯣ ꯅꯪꯗꯦ
ꯏꯁꯩ ꯁꯛꯄꯁꯦ ꯑꯃꯨꯐꯥꯎ ꯁꯛꯇ꯭ꯔꯤꯌꯦ ꯍꯥꯏꯗꯤ ꯏꯁꯩꯁꯦ ꯑꯗꯨꯝ ꯌꯨꯝꯗ ꯑꯗꯨ ꯑꯩꯁꯦ ꯃꯌꯦꯛ ꯐꯥꯕꯁꯦ ꯌꯥꯝ ꯋꯥꯏꯑꯦꯕꯀꯣ ꯏꯁꯩ ꯃꯌꯦꯛꯇ ꯂꯩꯗꯅ ꯏꯁꯩ ꯃꯌꯦꯛꯁꯦ ꯑꯗꯨꯝ ꯃꯌꯥꯝꯅ ꯁꯛꯏꯕ ꯄꯣꯠꯁꯦ ꯑꯗꯣ ꯀꯩ ꯍꯥꯏꯅꯤ ꯃꯣꯏꯒꯤ ꯁꯨꯔꯗꯤ ꯆꯨꯝꯗꯣꯏꯅꯦꯕ ꯑꯗꯨ ꯃꯌꯦꯛꯁꯤꯅ ꯂꯥꯜꯂꯛꯇꯣꯏꯅꯦꯕ ꯑꯩꯁꯤꯅ ꯑꯗꯨꯝ ꯏꯁꯩꯁꯤꯗꯤ ꯈꯔ ꯋꯥꯏꯑꯦ
ꯑꯣꯏꯔꯦ ꯀꯅꯥ ꯀꯅꯥꯒꯨꯝꯕ ꯈꯔꯗꯤ ꯏꯁꯩꯁꯨ ꯖꯒꯣꯏꯁꯨ ꯄꯨꯟꯅ ꯍꯩꯕ ꯃꯤꯁꯨ ꯑꯗꯨꯝ ꯌꯥꯎꯏꯤ ꯃꯁꯥꯒꯤ ꯄꯤꯊꯣꯛꯂꯛꯄꯒꯤ ꯃꯇꯨꯡ ꯏ ꯃꯇꯨꯡꯏꯟꯅ ꯑꯗꯒꯤ ꯍꯣꯏ ꯅꯪꯒꯤꯗꯤ ꯖꯒꯣꯏꯗ ꯄꯤꯊꯣꯛꯂꯛꯄ ꯍꯥꯏꯕꯗꯣ ꯑꯣꯏꯗꯣꯔꯦꯅꯦ ꯇꯧꯔꯤꯁꯦ ꯑꯗꯨ ꯀꯩꯁꯨ ꯀꯥꯏꯗꯦꯗ ꯅꯪꯒꯤ ꯑꯍꯩꯕ ꯑꯃ ꯂꯩꯕ ꯍꯥꯏꯕꯁꯦ ꯍꯌꯦꯡ ꯅꯪ ꯃꯐꯝ ꯈꯨꯗꯤꯡ ꯆꯠꯂꯨꯕ ꯃꯐꯝ ꯈꯨꯗꯤꯡꯗ ꯅꯪꯒꯤꯗꯣ ꯑꯗꯨꯝ ꯀꯥꯟꯅꯕꯩ ꯀꯥꯟꯅꯕ ꯉꯥꯛꯇ ꯑꯣꯏꯔꯗꯣꯏꯅꯦ ꯇꯧꯔꯤꯁꯦ ꯑꯩꯒꯤ ꯑꯣꯏꯅꯗꯤ ꯏꯁꯩ ꯁꯛꯄꯁꯦ ꯑꯩꯗꯤ ꯁꯨꯔꯁꯤ ꯇꯥꯕꯁꯤ ꯁꯨꯛ ꯉꯝ ꯉꯝꯗꯦ ꯑꯔꯥꯏꯕ ꯏꯁꯩ ꯑꯣꯏꯔꯁꯨ ꯀꯔꯤ ꯑꯣꯏꯔꯁꯨ ꯑꯩꯗꯤ ꯁꯨꯔꯁꯦ ꯍꯥꯏꯗꯤ ꯑꯩꯅ ꯏꯁꯩ ꯁꯛꯄ ꯇꯥꯔꯗꯤ ꯁꯨꯔ ꯍꯩꯔꯝꯕ ꯃꯤꯗꯨ ꯐꯥꯎꯕ ꯁꯨꯔ ꯀꯥꯎꯋꯦ ꯍꯥꯏꯔꯒ ꯑꯗꯨꯃꯥꯏꯅ ꯍꯥꯏꯅꯤ ꯇꯧꯔꯤꯁ ꯀꯃꯥꯏꯅ ꯇꯧꯕꯅꯣ ꯈꯪꯗꯦ ꯑꯩꯁꯤꯅ ꯑꯃꯨꯛ
ꯁꯨꯔꯒꯤꯗꯤ ꯑꯗꯨꯝ ꯊꯥꯗꯣꯏꯅꯦꯕ
ꯅꯣꯏꯗ ꯅꯣꯏ ꯗꯤꯄꯥꯔꯠꯃꯦꯟ ꯑꯗꯣꯝꯗ ꯂꯥꯛꯑꯒ ꯀꯣꯏꯔꯛꯀꯦ ꯑꯗꯨꯀꯥꯟꯗ ꯊꯦꯡꯅꯁꯦ
ꯁꯤꯅꯁꯦ ꯍꯥꯏꯌꯦꯔꯛꯑꯣ
ꯍꯥꯏꯗꯤ ꯑꯩꯁꯨ ꯂꯥꯛꯇꯕ ꯀꯨꯏꯔꯦꯕꯀꯣ ꯑꯗꯣꯝꯗ ꯑꯗꯣ ꯂꯥꯛꯑꯒ ꯍꯧꯖꯤꯛꯇꯤ ꯑꯆꯥꯄꯣꯠ ꯑꯍꯥꯎ ꯑꯍꯥꯎꯕꯁꯨ ꯌꯥꯝꯅ ꯌꯣꯜꯂꯦ ꯍꯥꯏ ꯀꯥꯟꯇꯤꯟ ꯑꯐ ꯑꯐꯕ ꯊꯣꯛꯄꯒꯤ ꯑꯗꯨꯗ ꯊꯦꯡꯅꯔꯒ ꯑꯆꯥꯄꯣꯠ ꯆꯥꯃꯤꯟꯅꯁꯦ
ꯍꯣꯏ ꯆꯥꯃꯤꯟꯅꯁꯦ ꯀꯣꯏꯊꯣꯔꯛꯑꯣ ꯑꯗꯨꯝ
ꯑꯣ ꯑꯗꯨꯗꯤ ꯅꯣꯏꯒꯤ ꯄꯩꯈꯥ ꯂꯣꯏꯕ ꯀꯥꯟꯗꯣ ꯑꯗꯨꯀꯥꯟꯗ ꯍꯥꯏꯐꯦꯠ ꯄꯥꯎ ꯐꯥꯎꯅꯔꯁꯤ ꯑꯗꯨꯒ ꯅꯣꯏ ꯄꯩꯈꯥ ꯂꯣꯏꯗ꯭ꯔꯗꯤ ꯅꯨꯡꯉꯥꯏꯇꯦꯗꯅ ꯅꯪꯁꯨ ꯏꯁꯥ ꯁꯥꯒꯠꯂꯒ ꯇꯧꯅꯤꯩꯗꯅ ꯑꯗꯨꯅ ꯄꯩꯈꯥꯒꯤ ꯂꯥꯏꯔꯤꯛ ꯀꯩꯀꯩꯗꯣ ꯐꯖꯅ ꯄꯥꯊꯣꯛꯑꯒ ꯇꯧꯔꯣ
ꯍꯣꯏ
ꯐꯔꯦ ꯐꯔꯦ ꯑꯗꯨꯗꯤ ꯂꯥꯏꯔꯤꯛ ꯀꯩꯀꯩ ꯈꯔ ꯄꯥꯊꯣꯛꯆ ꯆꯔꯨꯔꯣꯀꯣ ꯑꯗꯨꯒꯤ
ꯍꯣꯏ ꯍꯣꯏ ꯑ ꯑ